ꯍꯜꯂꯣ
ꯇꯥꯕꯔ‌ꯣ
ꯇꯥꯄ
ꯇꯥꯏꯌꯦ ꯇꯥꯏꯌꯦ
ꯑꯣ ꯀꯩꯗꯧꯔꯤꯅꯣ
ꯑꯩꯗꯤ ꯑꯉꯥꯡ ꯇꯨꯝꯍꯜꯂꯤꯌꯦ ꯅꯪꯗꯤ
ꯑꯁ ꯑꯩꯁꯨ ꯐꯃꯨꯡꯗ ꯍꯤꯞꯄꯒ ꯂꯩꯌꯦ
ꯍꯞꯄ ꯉꯥꯛꯇꯅꯦꯍꯦ ꯍꯧꯖꯤꯛ ꯍꯟꯗꯛꯇꯤ
ꯎꯝ ꯑ
ꯀ ꯏꯟꯁꯥꯡ ꯆꯥꯒꯦ
ꯑꯌꯨꯛ꯭ꯔꯣ
ꯍꯣꯏ
ꯑꯌꯨꯛꯇꯣ ꯑꯩꯈꯣꯏ ꯑꯂꯨꯒ ꯁꯣꯏ ꯆꯥꯏ ꯅꯣꯏꯗꯤ
ꯑꯣꯏꯣꯏ
ꯅꯣꯏꯗꯤ ꯀꯔꯤ ꯌꯦꯟꯁꯥꯡ ꯆꯥꯒꯦ
ꯀꯩꯕ
ꯅꯣꯏ ꯑꯌꯨꯛ ꯀꯔꯤ ꯌꯦꯟꯁꯥꯡ ꯆꯥꯒꯦ ꯍꯥꯏꯕ
ꯍꯋꯥꯏꯒ ꯏꯔꯣꯟꯕ ꯆꯥꯏꯌꯦ
ꯑꯣ ꯌꯨꯝꯗꯅ
ꯇꯥꯕ꯭ꯔꯥ
ꯍꯣꯏ ꯇꯥꯏ ꯇꯥꯏ
ꯁꯤꯗꯤ ꯀꯗꯥꯏ ꯆꯠꯄ꯭ꯔꯥ ꯂꯩꯕ꯭ꯔꯥ ꯀꯃꯥꯏꯅ ꯇꯧ
ꯍꯣꯏ ꯉꯁꯤꯗꯤ ꯌꯨꯝꯗ ꯑꯗꯨꯝ ꯂꯩꯌꯦ ꯅꯣꯏꯗꯤ ꯌꯨꯝ ꯅꯣꯏꯗꯤ ꯌꯨꯝꯗ꯭ꯔꯣ
ꯍꯣꯏ ꯑꯩꯈꯣꯏꯁꯨ ꯌꯨꯝꯗꯅꯦ
ꯑꯣ
ꯌꯨꯝꯗ ꯑꯗꯨꯝ ꯂꯩꯔꯦ ꯊꯕꯛ ꯂꯩꯇꯦ
ꯑꯣ ꯑꯗꯨꯗꯤ ꯅꯨꯡꯉꯥꯏꯅꯦ
ꯑꯉꯥꯡ ꯁꯤꯟꯅꯔꯒ ꯑꯗꯨꯝ ꯂꯩꯌꯦ ꯑꯗꯣ ꯑꯩꯒꯤ ꯊꯕꯛ ꯑꯣꯏꯔꯦ
ꯑꯣ ꯑꯉꯥꯡ ꯀꯌꯥ ꯑꯣꯏ ꯂꯩꯔꯒꯦ
ꯑꯩꯗꯤ ꯑꯉꯥꯡ ꯑꯍꯨꯝ ꯁꯨꯔꯦ ꯅꯨꯄꯤ ꯃꯆꯥ ꯑꯍꯨꯝ
ꯑꯣ ꯑꯗꯨꯗꯤ ꯅꯨꯡꯁꯤꯌꯦꯅꯦ
ꯍꯣꯏ ꯅꯨꯄꯤ ꯑꯉꯥꯡ ꯉꯥꯛꯇ ꯑꯣꯏꯗꯅꯤ
ꯑꯣ ꯍꯥꯏꯕ ꯏꯟꯕ꯭ꯔꯣ ꯑꯉꯥꯡꯁꯤꯡꯗꯤ ꯑꯗꯨꯗꯤ
ꯍꯣꯏ ꯍꯧꯖꯤꯛꯇꯤ ꯑꯉꯥꯡ ꯑꯣꯏꯔꯤꯕꯅꯤꯅ ꯑꯗꯨꯝ ꯃꯔꯥꯎ ꯃꯔꯥꯛꯗꯗꯤ ꯂꯝ ꯍꯦꯟꯕ ꯌꯥꯎꯋꯦ ꯑꯗꯨꯕꯨ ꯑꯗꯨꯝ
ꯑꯗꯒꯤꯗꯤ ꯈꯔ ꯅꯨꯄꯤꯅ ꯍꯥꯏꯁꯦ ꯅꯨꯡꯉꯥꯏꯌꯦ ꯍꯥꯏ
ꯑꯣ ꯑꯗꯨꯗꯤ ꯅꯨꯡꯉꯥꯏꯒꯅꯤꯅꯦ ꯅꯣꯏꯗꯤ ꯇꯝꯗꯔꯥ ꯆꯤꯡꯗꯔꯥ
ꯑꯩꯈꯣꯏꯗꯤ ꯇꯝꯗꯅꯦ
ꯑ
ꯅꯣꯏꯗꯤ
ꯑꯩꯈꯣꯏꯅ ꯆꯤꯡꯗ ꯂꯩꯕ ꯅꯨꯡꯉꯥꯏꯕ꯭ꯔꯥ ꯇꯝꯗ
ꯍꯣꯏ ꯂꯩꯕꯗꯤ ꯅꯨꯡꯉꯥꯏ ꯑꯗꯨꯝ
ꯎꯝ
ꯑꯗꯨꯕꯨ ꯈꯪꯗꯦꯅꯦ ꯅꯣꯡ ꯃꯇꯝꯗ ꯏꯁꯤꯡ ꯆꯥꯎꯒꯟꯕꯁꯤꯀꯣ
ꯍꯣꯏ
ꯒ꯭ꯌꯥꯟ ꯇꯗꯦ ꯄꯁꯌꯥꯁꯨꯦ ꯑꯃꯨꯛ ꯆꯥꯎ ꯆꯥꯎꯔꯛꯀꯗ꯭ꯔꯥ ꯈꯜꯂꯒ ꯄꯥꯈꯠꯂꯦ
ꯑꯣ ꯏꯔꯥꯡꯗꯤ ꯀꯩꯁꯨ ꯇꯧꯗꯦꯀꯣ ꯅꯣꯏ ꯃꯐꯝꯗꯗꯤ
ꯍꯣꯏ ꯑꯩꯈꯣꯏꯗꯤ ꯀꯩꯁꯨ ꯇꯧꯗꯦꯗ ꯑꯗꯨ ꯅꯣꯏ ꯂꯧꯗꯤ ꯂꯣꯏꯅꯔꯕꯣ
ꯑꯩꯈꯣꯏ ꯍꯟꯗꯛ ꯑꯩꯈꯣꯏꯗꯤ ꯂꯥꯎ ꯂꯣꯏꯗ꯭ꯔꯦ ꯂꯥꯎ ꯂꯣꯏꯗꯦ ꯍꯣꯢ
ꯑꯗꯨ ꯅꯣꯏ ꯇꯝꯄꯥꯛ ꯂꯧ ꯎꯕ꯭ꯔꯥ ꯆꯤꯡ ꯂꯥ ꯎꯕ꯭ꯔꯥ
ꯑꯩꯈꯣꯏ ꯑꯩꯈꯣꯏ ꯍꯟꯗꯛ ꯂꯥꯎ ꯂꯩꯇꯦ ꯐꯥꯔꯝ ꯂꯩꯌꯦ ꯍꯣꯏ ꯐꯥꯔꯝ ꯑꯣꯏꯅ ꯍꯣꯏ
ꯂꯧ ꯎꯗꯔꯥꯁꯨ ꯑꯗꯨꯝ ꯆꯥꯅꯕ ꯂꯩ
ꯎꯝ ꯐꯥꯝ ꯁꯦꯟꯅꯔꯒ ꯂꯩꯔꯦ
ꯑꯣ ꯐꯥꯝ ꯇꯧꯕꯗꯤ ꯅꯨꯡꯉꯥꯏꯕꯅꯦ ꯅꯈꯣꯏꯒꯤ ꯄꯥꯝ ꯐꯥꯝꯗꯣ
ꯍꯥꯥ
ꯂꯐꯣꯏꯒꯤ ꯐꯥꯝꯗ
ꯑꯥ ꯀꯣꯝꯂꯥꯒꯤ ꯑꯣꯔꯦꯟ
ꯅꯨꯡꯉꯥꯏꯔꯝꯅꯤ
ꯈꯪꯗꯦꯗ ꯁꯤꯆꯥꯟ
ꯏꯅꯥ ꯌꯥꯝ ꯌꯥꯝ
ꯍꯥꯥ
ꯏꯅꯥꯛ ꯈꯣꯜꯂꯝꯒꯅꯦꯕ
ꯢꯅꯥꯛ ꯈꯨꯟꯗꯦꯗ ꯍꯟꯗꯛ ꯁꯤꯖꯟ ꯂꯥꯛꯀꯗꯧꯕ ꯀꯨꯏꯗ꯭ꯔꯦ ꯑꯣꯔꯦꯟꯁꯦ
ꯍꯣꯏ ꯍꯣꯏ ꯑꯗꯨꯒꯤꯗꯤ ꯋꯤꯟꯇꯔ ꯁꯤꯖꯟꯗ ꯑꯣꯏꯕꯅꯤꯅꯀꯣ ꯀꯣ
ꯍꯣꯏ
ꯑꯩꯈꯣꯏꯗꯤ ꯀꯣꯝꯂꯥ ꯄꯥꯝꯕꯤ ꯑꯃ ꯐꯥꯎ ꯊꯥꯕꯤꯗꯕꯅꯤꯅ ꯑꯁ ꯎꯄꯥꯏ ꯂꯩꯇ꯭ꯔꯦ
ꯑꯣ ꯁꯥꯕꯨꯗꯤ ꯁꯥꯔꯝꯃꯅꯤꯅꯦ ꯇꯝꯗꯗꯤ
ꯍꯣꯏ ꯁꯥꯏ ꯁꯥꯕꯕꯨꯗꯤ ꯅꯣꯡ ꯆꯨꯔꯗꯤ ꯑꯃꯨꯛ ꯏꯪꯕꯀꯣ
ꯍꯣꯏ ꯏꯁꯤꯡꯗꯤ ꯆꯥꯎꯒꯟꯕꯅꯦ ꯍꯣꯏ ꯇꯝꯗꯣ
ꯍꯣꯏ ꯏꯁꯤꯡ ꯏꯆꯥꯎ ꯆꯥꯎꯀꯟꯕꯒꯤꯅꯦ ꯀꯨꯝꯁꯤꯁꯦ ꯑꯃꯨꯛ ꯏꯁꯤꯡ ꯆꯥꯎꯒꯗ꯭ꯔꯥ ꯍꯥꯏꯅ ꯃꯤ ꯈꯔꯁꯨ ꯂꯧ ꯎꯗꯕ ꯎꯗꯕꯁꯨ ꯂꯩꯌꯦ ꯂꯧ ꯎꯗ꯭ꯔꯁꯨ ꯏꯁꯤꯡ ꯆꯥꯎꯔꯒ ꯏꯁꯤꯡꯅ ꯂꯣꯏ ꯂꯣꯏꯅ ꯊꯨꯝꯕꯒꯤꯀꯣ
ꯍꯣꯏ
ꯃꯤꯁꯦ ꯑꯃꯨꯛ ꯆꯥꯎꯔꯛꯀꯗ꯭ꯔꯥ ꯍꯥꯏꯅ ꯎꯗꯕ ꯃꯤꯁꯨ ꯌꯥꯎꯔꯤ
ꯑꯣ ꯍꯣꯏ ꯇꯝꯕ ꯉꯝꯗꯦꯕ ꯅꯨꯃꯤꯠ ꯑꯃ ꯑꯅꯤ ꯅꯣꯡ ꯐꯖꯅ ꯆꯨꯔꯗꯤꯀꯣ
ꯍꯣꯏ
ꯑꯗꯨꯝ ꯆꯥꯎꯕ
ꯏꯁꯤꯡ ꯆꯥꯎꯔꯗꯤ ꯋꯥꯗꯤ ꯋꯥꯕ ꯖꯥꯠꯅꯤ
ꯎꯝ ꯅꯣꯏ ꯃꯐꯝꯗꯨꯁꯨ ꯆꯥꯎꯕ꯭ꯔꯥ
ꯈꯪꯗꯦ ꯑꯩꯈꯣꯏꯗꯤ ꯇꯤꯆꯌꯔ ꯂꯥꯛꯄꯅꯤꯅꯀꯣ ꯌꯥꯔꯗꯤ ꯈꯔ ꯆꯥꯎꯕ ꯃꯥꯜꯂꯦ ꯍꯣꯏ ꯁꯣꯝꯗꯁꯨ ꯈꯪꯗꯦ ꯈꯣꯏꯗꯤ ꯇꯝꯄꯥꯛꯇ ꯀꯌꯥ ꯂꯥꯛꯇꯕꯅꯤꯅꯀꯣ
ꯑꯥ
ꯑꯗꯨꯝ ꯃꯤꯟꯅ ꯍꯥꯏꯅꯕꯗ ꯑꯗꯨꯝ ꯇꯥꯕ ꯋꯥꯅꯤ
ꯑꯣ
ꯍꯣꯏ ꯈꯪꯗ꯭ꯔꯦ ꯑꯗꯨꯒꯤ ꯂꯧ ꯎꯕꯤꯁꯤꯡꯁꯤꯁꯨ ꯈꯣꯏꯗꯅ ꯑꯗꯨꯝ ꯃꯤ ꯈꯔꯗꯤ ꯐꯥꯎ ꯍꯧꯕ ꯌꯥꯎꯔꯦꯕ ꯑꯗꯨ ꯃꯤ ꯈꯔꯗꯤ ꯂꯧ ꯀꯣꯏꯕꯤꯗꯦ
ꯏꯪꯈꯣꯜꯒꯨꯝꯕ ꯂꯩꯔꯗꯤ ꯑꯗꯨꯝ ꯏꯟꯁꯥꯡ ꯅꯥꯄꯤ ꯊꯥꯔꯒ ꯑꯗꯨꯝ ꯂꯩꯕꯗꯣ ꯐꯥꯏꯗ
ꯍꯣꯏ ꯏꯪꯈꯣꯜꯒꯨꯝꯕꯗꯤ ꯑꯩꯈꯣꯏꯗꯤ ꯗ꯭ꯔꯦꯟꯗ ꯂꯩꯕꯅꯤꯅꯀꯣ
ꯑꯣ
ꯏꯟꯀꯣꯟꯁꯨ ꯑꯁ ꯂꯩꯕꯥꯛꯁꯦ ꯀꯌꯥ ꯅꯨꯡꯉꯥꯏꯇꯦꯅꯤ ꯀꯌꯥ ꯍꯥꯎꯕ ꯅꯨꯡꯉꯥꯏꯇꯕ
ꯍꯧꯗꯕꯥ
ꯆꯥꯛ ꯆꯥꯛꯒꯨꯝꯕ ꯊꯥꯕꯗꯤ ꯃꯇꯝ ꯌꯥꯝ ꯂꯥꯎꯋꯦꯗꯅ ꯏꯟꯁꯥꯡ ꯅꯥꯄꯤꯗꯤ ꯃꯇꯝ ꯌꯥꯝ ꯂꯥꯎꯗꯦꯕ ꯑꯗꯨꯒꯤ
ꯀꯌꯥ ꯍꯧꯗꯕ ꯑꯗꯨꯒꯤ ꯑꯩꯁꯨꯛꯀꯤ ꯆꯥꯡ ꯊꯥꯏꯕ ꯍꯧꯖꯤꯛ
ꯑꯣ ꯅꯣꯏ ꯅꯨꯄꯥꯒ ꯂꯩꯕ꯭ꯔꯥ ꯅꯣꯏꯗꯤ
ꯍꯣꯏ ꯑꯩꯈꯣꯏ ꯅꯨꯄꯥꯒ ꯂꯩꯔꯦ ꯑꯩꯈꯣꯏ ꯅꯨꯄꯥꯒꯤ ꯊꯕꯛꯁꯨꯨ
ꯑꯣ ꯈ꯭ꯔꯤꯁꯃꯥꯁ ꯏꯐꯇꯨꯗꯤ ꯆꯤꯡꯗ ꯂꯥꯛꯀꯦꯔꯣ
ꯈꯪꯗ꯭ꯔꯦꯅꯦ ꯑꯩꯈꯣꯏ ꯄꯨꯔ ꯒ꯭ꯌꯥꯟ ꯇꯥꯗ꯭ꯔꯦ
ꯑꯩꯈꯣꯏ ꯈꯨꯟꯗ ꯈ꯭ꯔꯤꯁꯃꯥꯁ ꯇꯧꯕꯅ ꯅꯨꯡꯉꯥꯏꯅꯤ
ꯈꯨꯟ ꯈꯨꯗ ꯃꯥ ꯃꯥ ꯃꯥ ꯃꯁꯥꯒꯤ ꯈꯨꯟꯗ ꯇꯧꯕꯅꯗꯤ ꯅꯨꯡꯉꯥꯏꯀꯣ
ꯍꯣꯏ
ꯑꯗꯨ ꯈꯪꯗ꯭ꯔꯦ ꯃꯇꯝ ꯂꯥꯛꯑꯒ ꯃꯇꯝ ꯌꯥꯎꯔꯒ ꯈꯪꯕ ꯇꯥꯔꯦ ꯑꯩꯈꯣꯏꯗꯤ
ꯎꯝ
ꯍꯧꯖꯤꯛꯇꯤ ꯍꯥꯏ
ꯍꯣꯏ